ꯂꯩꯔꯝꯕꯅꯤꯗ ꯁꯨꯝ ꯋꯥꯛꯀꯤꯡ ꯆꯠꯂꯨꯒꯦꯅ ꯆꯥꯛ ꯇꯣꯛꯄꯒꯤ ꯃꯄꯥꯟ ꯊꯣꯛꯏ
ꯑꯗꯣ ꯀꯩꯖꯥꯡ ꯆꯥꯔꯕ
ꯉꯁꯤꯗꯤ ꯑꯍꯥꯎꯕ ꯑꯝ ꯆꯥꯥꯁꯜꯂꯨꯔꯦ ꯑꯗꯨꯗꯨꯒꯤ ꯄꯨꯛꯁꯦ ꯅꯨꯡꯉꯥꯏꯔꯔꯣꯏꯅ ꯑꯁ꯭ꯋꯥꯏꯐꯥꯎ ꯁꯨꯝ ꯊꯣꯛꯎꯒꯦꯅ ꯊꯣꯛꯎꯕꯅꯤ ꯊꯣꯛꯀꯦꯅ ꯇꯧꯔꯝꯕꯅꯤꯗ
ꯑꯣ ꯀꯩꯖꯥꯡ ꯆꯥꯔꯕ
ꯑꯣꯛ ꯆꯥꯏꯌꯦ ꯑꯣꯛ ꯆꯥꯖꯦꯅ ꯑꯣꯛ ꯃꯀꯣꯛ ꯇꯣ
ꯑꯣꯛ ꯃꯀꯣꯛꯇꯣ ꯀꯩꯅꯣꯗ ꯍꯥꯞꯆꯜꯂꯒ ꯑꯥ ꯀꯩꯅꯣ ꯀꯣꯔꯐꯨꯗ ꯇꯧꯔ ꯊꯣꯡꯕꯅꯦ
ꯀꯩꯅꯣꯖꯦ ꯑꯣꯛꯁꯦ ꯃꯈꯣꯡꯅ ꯈꯔ ꯍꯣꯡ ꯃꯥꯜꯂꯦꯅꯦꯀꯣ ꯃꯀꯣꯛꯀ ꯃꯈꯣꯡꯒꯅ ꯈꯔ ꯍꯣꯡꯕ ꯃꯥꯜꯂꯦꯅꯦꯀꯣ
ꯍꯣꯡꯉꯦ ꯃꯀꯣꯛꯇꯣ ꯀꯩꯅꯣ ꯁꯥꯏꯌꯦ ꯆꯍꯨꯝ ꯁꯥꯕꯗꯖꯨ ꯂꯩ ꯃꯐꯝ ꯃꯐꯝ ꯖꯒꯥꯕꯨꯗꯤ ꯄꯣꯜꯂꯦ ꯆꯍꯨꯝ ꯌꯥꯡꯈꯩ ꯗꯨꯃꯥꯏꯅ ꯁꯤꯒꯤ ꯔꯦꯠꯇꯗꯤ ꯂꯣꯏ ꯂꯩꯔꯦ ꯆꯧ ꯆꯍꯨꯝ ꯌꯥꯡꯈꯩ ꯆꯍꯨꯝ ꯌꯥꯡ ꯆꯍꯨꯝ ꯌꯥꯡꯈꯩ ꯍꯥꯏꯖꯦ ꯈꯔ ꯑꯗꯨꯝ ꯇꯥꯊꯣꯛ ꯇꯥꯁꯤꯟ ꯑꯗꯨꯝ ꯌꯥꯏꯑꯦꯕ ꯍꯥꯏꯗꯤ ꯑꯣꯛ ꯃꯀꯣꯛ ꯑꯝꯗ ꯑꯩꯈꯣꯏꯒꯤ ꯑꯥ ꯑꯗꯨꯝ ꯃꯌꯥꯏ ꯋꯥꯏꯔꯞ ꯆꯥꯎꯕꯗꯣ ꯗꯨꯝ ꯀꯦꯖꯤ ꯃꯉꯥ ꯇꯔꯨꯛ ꯑꯗꯨꯝ ꯇꯥꯏꯌꯦꯕ ꯑꯗꯩ ꯑꯗꯩ ꯈꯔ ꯄꯤꯛꯊꯕꯗꯨꯗꯤ ꯍꯥꯎꯇꯦꯕ ꯆꯥꯕꯗ
ꯑꯣ ꯑꯗꯣ ꯃꯈꯣꯡꯖꯤꯅ ꯀꯃꯥꯏꯅ ꯇꯧꯋꯦ ꯃꯥꯏ ꯃꯃꯟꯖꯦ
ꯃꯈꯣꯡꯖꯦ ꯑꯥ ꯀꯌꯥꯅꯣꯅꯦ ꯉꯍꯥꯋꯥꯏ ꯑꯩꯅ ꯂꯩꯒꯤꯕꯗꯣ ꯍꯟꯗꯛꯀꯤꯗꯤ ꯂꯩ ꯂꯩꯔꯒꯗꯤ ꯆꯥꯗ꯭ꯔꯤꯕꯀꯣ ꯃꯃꯥꯡꯗ ꯑꯩꯅ ꯂꯩꯒꯤꯕꯗꯣ ꯆꯍꯨꯝꯒ ꯍꯨꯝꯐꯨ ꯍꯨꯝꯗ꯭ꯔꯥ ꯁꯨꯃꯥꯏ ꯂꯩ ꯃꯥꯜꯂꯦ
ꯑꯣ ꯃꯈꯣꯡꯖꯤꯅ ꯑꯗꯣ ꯑꯣꯛ ꯆꯥ ꯀꯩꯅꯣꯖꯦ ꯑꯣꯛꯁꯦ ꯆꯥꯕꯗ ꯑꯥ ꯃꯀꯣꯛꯅ ꯍꯥꯎꯕ꯭ꯔꯥ ꯃꯁꯥꯅ ꯍꯥꯎꯕ꯭ꯔꯥ ꯃꯛ ꯈꯣꯡꯅ ꯍꯥꯎꯕ꯭ꯔꯥ ꯃꯅꯨꯡꯁꯥꯅ ꯍꯥꯎꯕ꯭ꯔꯥ ꯀꯃꯥꯏ ꯀꯃꯥꯏ ꯇꯧꯋꯦ
ꯑꯗꯨꯏꯗꯤ ꯂꯣꯏ ꯍꯥꯎꯋꯦ ꯂꯣꯏ ꯍꯥꯎꯋꯦ ꯍꯥꯏꯗꯤ ꯊꯣꯡ ꯊꯣꯡꯕ ꯍꯩꯔꯗꯤꯀꯣ ꯂꯣꯏ ꯍꯥꯎꯔꯦ
ꯑꯗꯣ ꯑꯣꯛꯁꯦ ꯑꯩꯒꯤ ꯑꯣꯏꯅꯗꯤꯀꯣ
ꯑꯥ
ꯊꯥꯎ ꯅꯠꯇꯕ ꯑ ꯑꯩꯈꯣꯏꯒꯤ ꯀꯩꯅꯣꯒꯨꯝꯕꯁꯦ ꯀꯩ ꯍꯥꯏꯅꯤ ꯒ꯭ꯔꯥꯏꯟꯗꯔꯗ ꯁꯤꯡ ꯆꯅꯝ ꯀꯩꯀꯥꯁꯦ ꯐꯖꯅ ꯇꯛꯈꯥꯏꯔꯦꯗꯅꯀꯣ ꯑꯗꯨꯗꯒꯤꯗꯤ ꯏꯁꯤꯡ ꯌꯥꯝ ꯍꯥꯞꯇꯕꯤꯗ ꯑꯩ ꯏꯁꯤꯡ ꯍꯥꯟꯅ ꯍꯥꯞꯄꯔꯣꯏ ꯁꯥꯗꯨꯒ ꯃꯥꯒꯤ ꯆꯥꯅꯒꯗꯕ ꯊꯨꯝ ꯇꯤꯜꯍꯧ ꯆꯅꯝ ꯁꯤꯡ ꯑꯗꯩꯗꯤ ꯖꯤꯔꯥ ꯃꯆꯜ ꯑꯩꯈꯣꯏꯅ ꯍꯥꯞꯅꯤꯡꯕ ꯃꯆꯜ ꯂꯣꯏ ꯍꯥꯞꯄꯦꯗꯅꯀꯣ
ꯑꯥ
ꯐꯖꯅ ꯑꯣꯈꯥ ꯑ ꯐꯖꯅ ꯑꯩꯈꯣꯏꯅ ꯍꯧꯖꯤꯛ ꯄ꯭ꯔꯦꯛ ꯄ꯭ꯔꯦꯛ ꯅꯣꯏꯔꯦꯗꯅ ꯁꯥꯗꯨꯒ
ꯑꯥ
ꯑꯗꯨꯒ ꯏꯁꯤꯡ ꯍꯥꯞꯄꯒ ꯏꯁꯤꯡ ꯆꯥꯟꯅꯕ ꯆꯥꯡꯗ ꯈꯤꯇꯪ ꯍꯥꯞꯄꯒ ꯀꯨꯀ꯭ꯔꯗ ꯃꯉꯥ ꯇꯔꯨꯛꯂꯛ ꯀꯨꯝꯕ ꯀꯥꯝ ꯊꯣꯛꯈꯤꯕꯁꯤꯀꯣ
ꯑꯥ
ꯁꯤꯅꯦ ꯈ꯭ꯋꯥꯏ ꯄꯥꯝꯃꯦ ꯑꯩ ꯈꯨꯆꯥꯗꯤ
ꯑꯣ ꯑꯗꯨꯗꯣ ꯍꯥꯎꯋꯦꯕ ꯑꯗꯨꯃꯥꯏꯅ ꯆꯥꯕꯗꯨꯖꯨ ꯑꯗꯨꯗꯨꯒꯥ ꯑꯩꯈꯣꯏꯒꯤ ꯑꯣꯛꯇꯤ ꯈꯨꯊꯣꯡ ꯈꯨꯊꯣꯡ ꯌꯥꯝ ꯂꯩꯗ ꯍꯥꯏꯗꯤ ꯊꯥꯎ ꯉꯧꯔꯒ ꯊꯣꯡ ꯊꯣꯡꯕ ꯖꯨ ꯂꯩꯌꯦꯕꯀꯣ ꯍꯥꯏꯗꯤ ꯌꯦꯟ ꯊꯣꯡꯕꯒꯤ ꯇꯥꯏꯞꯇ ꯑꯩꯈꯣꯏꯅ ꯊꯥꯎ ꯉꯧ ꯊꯥꯎ ꯍꯩꯔꯒ ꯇꯤꯜꯍꯧ ꯆꯅꯝ ꯍꯥꯞꯆꯜ ꯂ ꯇꯧꯕꯤꯗꯣ ꯑꯗꯨꯒ ꯆꯞ ꯃꯥꯟꯅꯕꯤ ꯃꯑꯣꯡꯗ ꯑꯗꯨꯃꯥꯏꯅ ꯇꯧꯕꯁꯨ ꯂꯩ ꯑꯗꯨꯗꯨꯒ ꯑꯣꯛꯁꯦ ꯑ ꯏꯁꯤꯡ ꯍꯥꯟꯅ ꯁꯧꯍꯜꯂꯒ ꯏꯁꯤꯡꯗ ꯏꯁꯤꯡꯗ ꯑꯣꯛ ꯊꯥꯗꯔ ꯇꯤꯜꯍꯧ ꯆꯅꯝ ꯀꯩꯀꯥ ꯂꯣꯏ ꯊꯥꯗꯔꯒ ꯇꯧꯕꯁꯨ ꯂꯩꯌꯦꯕ ꯑꯗꯣ ꯑꯗꯒꯤ ꯑꯩꯅ ꯈ꯭ꯋꯥꯏ ꯄꯥꯝꯕꯗꯤꯀꯣ ꯑꯃ ꯂꯩꯌꯦ ꯑꯣꯛꯁꯦ ꯆꯝꯅ ꯆꯥꯕ ꯑꯃ ꯂꯩꯌꯦꯕ ꯀꯩꯝꯇ ꯍꯥꯞꯇꯕꯤꯗ ꯁꯤꯡ ꯁꯤꯡꯒ ꯇꯤꯜꯍꯧꯒ ꯏꯁꯤꯡꯒ ꯇꯤꯜꯍꯧꯒ ꯊꯨꯝꯒ ꯈꯔ ꯍꯥꯞꯄꯦ ꯑꯗꯨꯒ ꯖꯤꯔꯥ ꯈꯔ ꯊꯥꯗꯩ ꯖꯤꯔꯥ ꯌꯥꯝꯗꯕꯤꯗ ꯈꯔ ꯊꯥꯗꯩ ꯑꯗꯨꯒ ꯁꯥ ꯃꯔꯣꯏ ꯁꯥ ꯃꯔꯣꯏ ꯈꯤꯇꯪ ꯁꯥ ꯃꯔꯣꯏ ꯈꯔꯒ ꯊꯥꯗꯩ ꯑꯗꯨ ꯂꯣꯏꯔꯦ ꯀꯔꯤꯝ ꯍꯥꯞꯇꯦ ꯑꯇꯩ ꯑꯗꯨꯗꯨꯅ ꯈꯣꯏꯒꯤ ꯑꯣꯛꯁꯦ ꯆꯝꯃꯒꯀꯣ ꯍꯥꯎꯋꯦꯕ ꯃꯣꯔꯣꯛ ꯀꯩꯀꯥ ꯀꯔꯤꯝ ꯊꯥꯛꯇꯕꯤꯅꯦ ꯑꯗꯣ ꯗꯥꯏꯔꯦꯛ ꯑꯗꯨꯝ ꯑꯣꯛꯇꯣ ꯉꯧꯔꯒ ꯑꯗꯨꯝꯕꯨꯗꯤ ꯄꯨꯊꯣꯔꯛꯇꯣꯏꯅꯦ ꯑꯗꯨ ꯇꯥꯔꯒꯁꯨ ꯑꯩꯈꯣꯏꯒꯤ ꯆꯥꯕꯗ ꯌꯥꯝ ꯊꯤꯅ ꯍꯥꯎꯕꯗꯣ ꯑꯣꯏꯌꯦꯕ ꯑꯗꯨꯒ ꯂꯦꯛꯁꯨ ꯂꯦꯛꯊꯣꯛꯇꯦꯕ
ꯑꯣ
ꯑꯗꯨꯃꯥꯏꯟ ꯆꯥꯕ ꯑꯗꯣ ꯑꯗꯨꯗꯣ ꯑꯗꯨꯗꯨꯅ ꯍꯥꯎꯕ ꯍꯦꯜꯂꯦ ꯑꯩ ꯉꯁꯤꯐꯧ ꯆꯥꯔꯛꯄꯗ ꯍꯥꯏꯗꯤ ꯊꯥꯎ ꯉꯧꯕꯖꯤꯡꯗꯨꯁꯨ ꯍꯥꯎꯋꯦ ꯍꯥꯎꯕꯗꯤ ꯍꯥꯎꯇꯦ ꯍꯥꯏꯕꯗꯤ ꯅꯠꯇꯕ ꯁꯨꯝ ꯆꯝꯅ ꯆꯥꯕꯗꯣ ꯑꯗꯨꯗꯤ ꯑꯗꯨꯗꯤ ꯍꯧꯖꯤꯛꯀꯤ ꯑꯩꯅ ꯍꯥꯏꯗꯨꯅ ꯍꯦꯜꯂꯦꯕ ꯍꯥꯎ
ꯑꯗꯣ ꯑꯣꯛꯁꯦ ꯍꯧꯖꯤꯛꯀꯥꯟꯒꯤ ꯑꯣꯛꯁꯦ ꯑꯩꯈꯣꯏꯅ ꯊꯥꯏꯅ ꯑꯉꯥꯡꯑꯣꯏꯔꯤꯀꯥꯟꯗ ꯑꯩꯈꯣꯏ ꯏ ꯏꯔꯝꯗꯝ ꯃꯅꯤꯄꯨꯔꯁꯤꯗ ꯂꯣꯏꯖꯕ ꯑꯣꯛꯇꯤ ꯌꯨꯝꯗꯒꯤ ꯃꯅꯥ ꯃꯁꯤꯡ ꯍꯥꯏꯗꯤ ꯀꯕꯣ ꯅꯥꯄꯤ ꯀꯩꯅꯣ ꯀꯔꯤ ꯑ ꯀꯔꯤ ꯌꯦ ꯑ ꯑꯃ ꯀꯔꯤ ꯍꯣꯡꯉꯨꯒꯤ ꯍꯣꯡꯉꯨꯒ ꯃꯥꯟꯅꯕꯗꯣ ꯀꯔꯤꯕ
ꯑꯥ ꯀꯔꯤ ꯀꯔꯤ ꯀꯔꯤ ꯀꯔꯤ ꯀꯔꯤ ꯀꯩꯅꯣꯝ ꯍꯥꯏꯝꯅꯤꯅꯦ ꯑꯗꯨꯗꯣꯃꯃꯤꯡꯗꯨ ꯀꯥꯎꯊꯣꯛꯈ꯭ꯔꯦꯅꯦ
ꯑꯩꯁꯨ ꯀꯥꯎꯈꯒ꯭ꯔꯦ ꯑꯗꯨ ꯃꯃꯤꯡꯗꯨ ꯑꯝꯨꯛꯇꯗꯤ ꯅꯤꯡꯖꯤꯡꯖꯤꯍꯦ ꯀꯔꯤ ꯍꯣꯡꯉꯨꯒꯤ ꯇꯥꯏꯞꯇꯤ ꯇꯧꯔꯦꯗꯅ ꯑꯗꯨꯒ ꯑꯃꯅ ꯄꯥꯡꯈꯣꯛꯂꯥ ꯍꯥꯏꯕ ꯄꯥꯡꯈꯣꯛꯂꯥ ꯄꯥꯡꯈꯣꯛꯂꯥ ꯎꯝ ꯄꯥꯡꯈꯣꯛꯂꯥꯁꯤꯗꯤ ꯃꯥꯒꯤ ꯃꯅꯥꯗꯣ ꯏꯁꯤꯡ ꯍꯩꯖꯜꯂꯖꯨ ꯏꯁꯤꯡ ꯆꯪꯗꯕꯅꯦꯕ
ꯑꯥ ꯆꯪꯗꯕꯅꯤ ꯆꯪꯗꯕꯅꯤ
ꯑꯗꯣ ꯄꯥꯡꯈꯣꯂꯥꯒꯨꯝꯕ ꯀꯕꯣ ꯅꯥꯄꯤꯒꯨꯝꯕ ꯑꯩꯈꯣꯏꯅ ꯐꯧ ꯇꯛꯈꯤꯕꯒꯤ ꯋꯥꯏ ꯔꯨ ꯆꯦꯡꯀꯨꯞꯀꯨꯝꯕ ꯁꯨꯝꯕꯁꯦ ꯇꯧꯔꯒ ꯑꯣꯛꯁꯦ ꯊꯥꯛ ꯑꯃꯒ ꯇꯧꯋꯤꯗꯅ
ꯑꯥꯑꯥ
ꯑꯗꯣ ꯑꯗꯨ ꯃꯥꯏꯅ ꯂꯣꯏꯔꯝꯃꯦ ꯑꯩꯈꯣꯏꯅ ꯈꯪꯅ ꯀꯥꯟꯗꯗꯤ ꯑꯗꯣ ꯍꯧꯖꯤꯛꯀꯥꯟꯖꯤꯅ ꯑꯃꯨꯛ ꯀꯃꯥꯏꯅ ꯇꯧꯒꯦ ꯍꯥꯏ ꯀꯥꯟꯗ ꯑꯣꯛꯁꯦ ꯑꯩꯈꯣꯏꯒꯤ ꯃꯄꯥꯟ ꯂꯝꯗꯒꯤ ꯃꯤꯔꯩꯕꯥꯛ ꯗꯦꯁ ꯍꯥꯏ ꯇꯥꯏꯀꯣ
ꯑꯥ
ꯗꯦꯁꯇꯒꯤ ꯑꯥ ꯃꯣꯏꯒꯤ ꯃꯆꯤꯟꯖꯥꯛ ꯍꯥꯏꯗꯤ ꯕꯣꯏꯂꯔꯒꯤ ꯃꯆꯤꯟꯖꯥꯛ ꯑꯗꯨꯝꯕ ꯂꯩꯗꯅ ꯊꯣꯛꯏꯗꯅ
ꯑꯥ ꯑꯥ
ꯑꯥ ꯑꯣꯛ ꯀꯤꯖꯨ ꯊꯣꯛꯑꯦ ꯌꯦ
ꯑꯥ ꯊꯣꯛꯑꯦ ꯊꯣꯛꯑꯦ
ꯑꯗꯣ ꯁꯨꯝꯕꯥ ꯃꯤꯒꯤ ꯈꯨꯠꯁꯦꯝꯒꯤ ꯑꯣꯢꯕ ꯃꯆꯤꯟꯖꯥꯛ ꯄꯤꯖꯕ ꯑꯣꯛꯁꯤꯒ ꯑꯩꯈꯣꯏꯒꯤ ꯍꯤꯡꯒꯣꯜꯗ ꯍꯧꯕ ꯃꯅꯥ- ꯃꯁꯤꯡ ꯑꯣꯏꯒꯦꯔꯥ ꯀꯕꯣ ꯅꯥꯄꯤ ꯑꯗꯒꯤꯗꯤ ꯄꯥꯡꯈꯣꯛꯂꯥ ꯑꯗꯒꯤꯗꯤ ꯋꯥꯏꯀꯨꯞ- ꯆꯦꯡꯀꯨꯞꯅ ꯊꯥꯛꯄ ꯑꯣꯛꯁꯤꯒ ꯀꯔꯝꯕꯅ ꯍꯦꯟꯅ ꯃꯍꯥꯎ ꯍꯥꯎꯂꯩꯕꯥ ꯖꯥꯠꯂꯣ ꯀꯃꯥꯏ ꯇꯧꯖꯥꯠꯅꯣ
ꯃꯍꯥꯎ ꯂꯩꯕꯗꯤ ꯍꯥꯏꯗꯤ ꯑꯗꯨꯃꯥꯏꯅ ꯑꯩꯈꯣꯏꯅ ꯀꯩꯅꯣ ꯄꯤꯖꯕꯖꯦ ꯑꯥꯑꯥ ꯃꯅꯥ- ꯃꯁꯤꯡ ꯄꯤꯖꯕ ꯑꯗꯒꯤ ꯑꯩꯈꯣꯏꯒꯤ ꯆꯥꯛ ꯍꯥꯏꯗꯤ ꯆꯥꯛ ꯂꯨꯈꯥꯛ ꯄꯤꯖ ꯄꯤꯖꯕ-ꯈꯣꯠꯄꯖꯦ ꯁꯤꯅ ꯍꯦꯜꯂꯦꯕ ꯍꯥꯎꯕꯖꯦ ꯑꯗꯨꯗꯨꯒ ꯑꯗꯨꯒꯤꯅꯦꯕ ꯍꯥꯏꯗꯤ ꯃꯄꯥꯟꯂꯣꯝꯗꯒꯤ ꯄꯨꯁꯜꯂꯛꯄ ꯑꯣꯛꯁꯤꯒ ꯃꯅꯤꯄꯨꯔꯗꯒꯤ ꯑꯩꯈꯣꯏ ꯑꯩꯈꯣꯏꯒꯤ ꯃꯅꯤꯄꯨꯔꯗꯒꯤ ꯑꯥ ꯍꯥꯏꯗꯤ ꯂꯣꯏꯔꯒ ꯀꯥꯏꯔꯛꯄ ꯑꯣꯛꯁꯦ ꯁꯤꯖꯤꯒ ꯄꯩꯁꯥ ꯃꯃꯜꯖꯨ ꯈꯦꯠꯅꯩꯑꯦꯕ ꯃꯄꯥꯜ ꯗꯒꯤ ꯄꯨꯁꯜꯂꯛꯄꯖꯤꯅ ꯄꯩꯁꯥꯖꯦ ꯍꯣꯡꯉꯦꯕ ꯀꯩꯒꯤꯅꯣ ꯍꯥꯏꯀꯥꯟꯗ ꯃꯣꯏꯗꯤ ꯃꯣꯏꯗꯤ ꯃꯣꯏꯅ ꯄꯨꯁꯜꯂꯛꯏꯖꯦ ꯀꯩꯅꯣ ꯉꯥꯛꯇꯅꯦꯕ ꯑꯩꯈꯣꯏꯒꯤ ꯐꯥꯝ ꯇꯧꯔꯒ ꯍꯥꯏꯇꯥꯔꯦꯅꯦꯀꯣ ꯑꯩꯈꯣꯏ ꯄꯨꯟ- ꯄꯨꯟꯅ ꯂꯣꯏꯔꯒ ꯃꯆꯤꯟꯖꯥꯛ ꯊꯥꯛꯑꯒ ꯄꯨꯁꯜꯂꯛꯄ ꯑꯣꯛ ꯉꯥꯛꯇ ꯑꯣꯏꯕꯅꯤꯅ ꯑꯗꯨꯒꯤ ꯑꯣꯛꯁꯤꯡꯗꯨꯗꯤ ꯍꯣꯡꯉꯦꯕ ꯑꯗꯨꯗꯨꯒ ꯑꯩꯈꯣꯏꯒꯤ ꯁꯤꯗ ꯑꯩꯈꯣꯏꯒꯤ ꯁꯤꯗ ꯀꯥꯏꯕ ꯑꯣꯛ ꯑꯣꯏ ꯑꯣꯢ ꯇꯥꯔꯒꯗꯤ ꯇꯥꯡ- ꯇꯥꯡꯉꯦꯕ ꯃꯃꯜ ꯃꯥꯟꯅꯗꯦꯕ ꯑꯗꯣ ꯍꯥꯎꯕꯖꯨ ꯑꯩꯈꯣꯏ ꯏꯔꯝꯗꯝꯒꯤꯖꯤꯅ ꯍꯦꯟꯕ ꯍꯥꯎꯕꯁꯤ
ꯑꯗꯣ ꯊꯥꯏꯅꯗꯤ ꯑꯩꯈꯣꯏꯅ ꯎꯔꯀꯥꯟꯗ ꯑꯣꯛꯁꯦ ꯑ ꯥꯑꯣꯛ ꯑꯣꯛ ꯑꯃꯅ ꯀꯤꯂꯣ ꯆꯥꯝꯃꯒ ꯇꯥꯔꯗꯤ ꯌꯥꯝ ꯆꯥꯎꯋꯤꯗꯅꯀꯣ
ꯑꯥꯑꯥ
ꯍꯧꯖꯤꯛꯇꯤ ꯀꯤꯂꯣ ꯆꯅꯤ ꯌꯥꯡꯈꯩ ꯇꯥꯕꯒ ꯆꯥꯎꯈꯠꯂꯛꯄꯒꯤ ꯍꯥꯏꯒꯗ꯭ꯔꯥ ꯍꯣꯏ ꯆꯥꯎꯈꯠꯂꯛꯄꯩꯗꯤ ꯑꯣꯏꯗꯣꯏꯅꯦ ꯑꯗꯨ ꯑꯣꯏꯔꯖꯨꯓ ꯃꯣꯏꯒꯤ ꯑꯣꯛꯇꯖꯨ ꯍꯥꯏꯕ꯭ꯔꯤꯠ ꯀꯥꯏꯅ ꯄꯨꯊꯣꯛꯑꯦꯕꯀꯣ
ꯑꯥ ꯑꯥ ꯑꯥ
ꯑꯁ ꯑꯩꯅꯕꯨ ꯀꯛꯆꯤꯡꯗ ꯑꯃꯨꯛꯇꯪ ꯑꯣꯛ ꯑꯃ ꯎꯔꯛꯈꯤꯌꯦ
ꯑꯥ
ꯈꯨꯆꯥꯎꯗꯨꯗꯤ ꯂꯩꯇ꯭ꯔꯦ ꯐꯖꯅ ꯆꯥꯎꯋꯤꯍꯦ ꯀꯥꯏꯗꯒꯤꯅꯣ ꯏꯁ
ꯀꯩꯅꯣ ꯑ ꯑ ꯍꯥꯏꯔꯣ ꯍꯥꯏꯔꯣ ꯍꯥꯏꯔꯣ
ꯃꯣꯏꯒꯤ ꯑꯣꯛꯇꯨꯗꯤ ꯍꯥꯏꯕ꯭ꯔꯤꯠꯅꯦꯗꯤ ꯍꯥꯏ ꯑꯗꯨꯕꯨ ꯑꯗꯨꯃꯥꯏꯅ ꯊꯥꯛꯄꯗꯤ ꯋꯥꯗꯤ ꯋꯥꯔꯝꯒꯅꯤꯍꯦ ꯍꯥꯏꯕ ꯋꯥꯅꯤ
ꯋꯥꯗꯣꯏꯅꯦ ꯍꯥꯏꯗꯤ ꯃꯣꯏꯗꯤ ꯅꯪꯅ ꯎꯔꯛꯏꯗꯣ ꯀꯩꯅꯣ ꯑꯣꯏꯔꯝꯒꯅꯦꯕ ꯑꯃꯣꯝ ꯑꯣꯏꯔꯝꯒꯅꯦꯕ
ꯎꯝ
ꯑꯃꯣꯝꯖꯤꯗꯤ ꯍꯥꯏꯗꯤ ꯃꯆꯥ
ꯑꯥ ꯃꯥꯅꯤ ꯃꯥꯅꯤ
ꯑꯗꯨꯗꯨꯒ ꯂꯥꯕꯗꯤ ꯆꯥꯎꯈꯠꯇꯦꯕ ꯂꯥꯕꯗꯤ ꯆꯥꯎ ꯇꯥꯔꯒꯁꯨ ꯑꯩꯈꯣꯏꯒꯤ ꯑꯃꯣꯝꯅ ꯍꯦꯟꯕꯅꯦꯕ ꯆꯥꯎꯕꯁꯦ
ꯎꯝ
ꯑꯗꯨꯗꯨꯒ ꯍꯥꯏꯗꯤ ꯎꯝ ꯃꯣꯏꯖꯦ ꯑꯃꯣꯝ ꯑꯣꯏꯕꯅꯤꯅꯀꯣ ꯍꯥꯏꯗꯤ ꯃꯆꯥ ꯀꯩꯀꯥ ꯄꯣꯛꯄ ꯀꯣꯛꯄ ꯈꯣꯠꯄ ꯇꯧꯕꯅꯤꯅ ꯃꯣꯏ ꯆꯥꯕꯁꯦ ꯆꯥꯅꯕꯁꯦ ꯌꯥꯝ ꯍꯥꯏꯗꯤ ꯐꯖꯅ ꯆꯥꯕꯅꯦꯕ ꯑꯗꯨꯗꯨꯅ ꯖꯣꯇꯣꯟ ꯇꯧꯗꯕꯁꯨ ꯌꯥꯗꯦꯅꯦ ꯃꯣꯏꯁꯤ
ꯃꯗꯣ ꯑꯣꯛ ꯂꯣꯏꯕꯁꯦ ꯃꯤꯅ ꯍꯥꯏꯅ ꯀꯥꯟꯗꯗꯤ ꯁꯦꯟ ꯇꯨꯡꯖꯟꯒꯨꯝꯕꯅꯤ ꯁꯦꯟꯕꯨꯝ ꯑꯃꯃꯝꯅꯤ ꯍꯥꯏꯅꯩꯀꯣ ꯑꯗꯨꯕꯨ ꯂꯩꯔꯤꯕ ꯑꯁꯤꯒꯤ ꯑꯩꯈꯣꯏꯒꯤ ꯆꯥꯅꯕ ꯂꯣꯏꯅꯔꯤꯕ ꯁꯥ ꯃꯈꯜ ꯑꯁꯤ ꯆꯍꯤ ꯑꯃꯒꯤ ꯀꯨꯝ ꯑꯃꯒꯤ ꯃꯥꯒꯤ ꯑꯃꯨꯛ ꯂꯥꯢ ꯆꯠ ꯂꯥꯛꯏꯗꯅ ꯂꯥꯏꯁꯠ ꯂꯥꯛꯄꯁꯤꯗ ꯂꯥꯏꯃ ꯌꯥꯝ ꯃꯥꯡꯒ꯭ꯔꯖꯥꯠꯅꯤꯗ ꯂꯥꯛ ꯂꯥꯛꯇ ꯃꯥꯡꯅꯕꯖꯥꯠꯅꯤꯗ ꯃꯤꯉꯩꯁꯦ
ꯃꯥꯡꯉꯦ ꯃꯥꯡꯉꯦ ꯍꯥꯏꯗꯤ ꯑ ꯑꯈꯣꯏꯒꯤ ꯍꯥꯏꯗꯤ ꯑꯍꯜ ꯂꯃꯟꯅ ꯍꯥꯏꯅꯕ ꯋꯥ ꯑꯃ ꯂꯩꯕꯅꯦ ꯁꯥ ꯉꯥꯗꯗꯤ ꯑꯩꯈꯣꯏꯅ ꯍꯥꯏꯗꯤ ꯄꯩꯁꯥ ꯑꯁ ꯆꯥꯎꯗ꯭ꯔꯤꯀꯥꯟꯗ ꯑꯩ ꯄꯩꯁꯥ ꯁꯤꯡꯒꯩ ꯐꯪꯉꯅꯤ ꯒꯥ ꯍꯥꯏꯅ ꯁꯨꯃꯥꯏꯅ ꯃꯃꯜ ꯂꯦꯞꯊꯣꯛꯄ ꯇꯧꯕꯁꯦ ꯇꯧꯒꯅꯣ ꯍꯥꯏꯕꯅꯦꯕ ꯍꯥꯏꯗꯤ ꯀꯩꯒꯨꯝꯕ ꯑꯗꯨꯃꯥꯏꯅ ꯇꯧ ꯇꯥꯔꯒꯗꯤ ꯁꯥ ꯉꯥꯗꯣ ꯁꯤꯒꯜꯂꯤ ꯑꯩꯈꯣꯏꯗ ꯀꯥꯟꯅꯕꯗꯣ ꯐꯪꯗꯦꯅ ꯍꯥꯏꯒꯜꯂꯦꯕ ꯁꯤꯖꯦ ꯇꯧꯁꯨ ꯇꯧꯋꯦꯕ ꯑꯁꯦꯡꯕꯩꯁꯨ ꯑꯩꯈꯣꯏꯒꯤ ꯑꯍꯜ ꯂꯃꯟꯁꯤꯡꯅ ꯍꯥꯏꯔꯝꯕ ꯍꯥꯏꯕ ꯋꯥꯁꯤꯡꯁꯦ ꯑꯈꯣꯏ ꯄ꯭ꯔꯃꯥꯟꯗꯤ ꯂꯩꯇꯕꯅꯦꯕ ꯍꯥꯏꯗꯤ ꯎꯝ ꯄ꯭ꯔꯃꯥꯟ ꯗꯤ ꯂꯩꯇꯕꯅꯦ ꯑꯗꯨꯗꯨꯒ ꯍꯥꯏꯗꯤ ꯁꯥꯈꯤ ꯁꯥꯕꯣꯟ ꯍꯥꯏꯇꯥꯔꯦꯅꯦ ꯁꯈꯤ ꯁꯥꯕꯣꯟꯗꯤ ꯂꯩꯇꯕꯅꯦ ꯑꯗꯨꯗꯨꯒ ꯃꯣꯏꯅ ꯍꯥꯏꯕ ꯋꯥꯁꯦ ꯆꯨꯝꯗꯤ ꯆꯨꯝ ꯆꯨꯝꯒꯟꯕꯅꯦꯕ
ꯑꯣ ꯑꯗꯣ ꯎꯝ ꯑꯣꯛꯁꯦ ꯑꯁ ꯃꯆꯥꯗ ꯀꯌꯥꯝ ꯇꯥꯡꯉꯤꯅꯤ ꯅꯪꯕꯨ ꯑꯃꯣꯝꯅ ꯂꯨꯄꯥ ꯂꯤꯁꯤꯡ ꯇꯔꯨꯛꯀ ꯍꯥꯢ ꯑꯩ ꯌꯦꯟ ꯥꯕꯅ ꯇꯔꯨꯛ ꯆꯧꯉꯥ ꯇꯔꯦꯠ ꯀ ꯍꯥꯏ ꯑꯈꯣꯏꯅ ꯊꯥꯏꯅ ꯑꯉꯥꯡ ꯑꯣꯢꯀꯥꯟꯗꯗꯤ ꯑ ꯑꯣꯛ ꯃꯆꯥꯖꯦ ꯑꯃꯣꯝꯅ ꯂꯨꯄꯥ ꯂꯤꯁꯤꯡ ꯑꯅꯤ ꯄꯤꯌꯦ
ꯑꯥ
ꯂꯥꯕꯅ ꯑꯅꯤ ꯆꯧꯉꯥ ꯄꯤꯌꯦ
ꯑꯥ
ꯑꯗꯨ ꯍꯥꯏꯔꯒ ꯑꯩꯅ ꯅꯪꯉꯣꯟꯗ ꯍꯪꯅꯤꯡꯉꯤꯖꯦ ꯀꯩꯅꯣꯝꯃ ꯁꯨꯃꯥꯏꯅ ꯑ ꯑꯣꯛꯁꯦ ꯑꯃꯣꯝꯖꯤꯅ ꯃꯆꯥ ꯑꯃꯨꯛꯇꯪ ꯀꯣꯛꯈ꯭ꯔꯗꯤ ꯃꯆꯁꯥꯖꯦ ꯖꯣꯔ ꯔꯣ ꯆꯥꯎꯈꯠꯇ꯭ꯔ
ꯑꯥ
ꯑꯗꯨꯒ ꯂꯥꯕꯖꯤꯅ ꯑꯃꯨꯛ ꯀꯩꯁꯨ ꯃꯆꯥ ꯀꯣꯛꯇꯧꯖꯨ ꯅꯠꯇꯦ ꯀꯩꯒꯤꯅꯣꯕ ꯁꯤꯖꯦ ꯃꯆꯥꯗ ꯑꯣꯛ ꯃꯆꯥ ꯃꯤꯅ ꯑꯣꯛ ꯃꯆꯥ ꯀꯣꯛꯄ ꯑꯣꯛ ꯃꯆꯥꯒꯤ ꯐꯥꯔꯝ ꯇꯧꯕ ꯀꯥꯡꯕꯨꯅꯒ ꯑꯣꯛ ꯃꯄꯤ ꯃꯌꯥꯝ ꯂꯣꯏꯔꯒ ꯐꯥꯝ ꯇꯧꯕ ꯀꯥꯡꯕꯨꯗꯨꯅ ꯑꯣꯛꯁꯦ ꯌꯣꯟꯕ ꯀꯥꯟꯗ ꯂꯥꯕꯅ ꯍꯦꯟꯅ ꯇꯥꯡꯉꯤꯖꯦ ꯀꯃꯥꯏ ꯇꯧꯔꯤꯖꯥꯠꯅꯣ ꯁꯤꯕꯨ ꯀꯔꯤ ꯃꯔꯝꯒꯤ ꯑꯣꯏꯖꯥꯠꯅꯣ
ꯂꯥꯕꯅ ꯇꯥꯡꯉꯤꯖꯤ ꯑꯇꯩꯒꯤ ꯑꯝꯇ ꯅꯠꯇꯦꯗ ꯑꯣꯛꯁꯦ ꯑꯩꯈꯣꯏꯅ ꯑ ꯃꯤ ꯍꯥꯏꯗꯤ ꯑꯣꯛꯁꯦ ꯀꯩꯅꯣ ꯇꯧꯅꯩꯕ ꯑ ꯂꯥꯕꯖꯦ ꯑꯩꯈꯣꯏꯒꯤ ꯑ ꯃꯆꯥ ꯀꯥꯞꯄ ꯃꯆꯥ ꯀꯥꯞꯄꯅ ꯇꯧꯅꯗ꯭ꯔꯣ ꯑꯩꯈꯣꯏꯒꯤ
ꯑꯃꯣꯝꯈꯛ ꯂꯣꯏꯕ ꯌꯨꯝ ꯑꯗꯒꯤ ꯍꯥꯏꯗꯤ ꯂꯥꯕ ꯑꯃꯣꯝ ꯄꯨꯂꯞ ꯂꯣꯏꯕ ꯉꯝꯗꯕ ꯌꯨꯝꯖꯨ ꯑꯗꯨꯝ ꯂꯩꯕꯅꯦꯕ ꯑꯗꯨꯒ ꯂꯣꯏ ꯁꯤꯖꯦ ꯑꯩꯅ ꯁꯨꯝ ꯎꯕꯗ ꯄꯥꯛ ꯂꯣꯏꯅꯗꯕꯒꯤ ꯇꯥꯏꯞ ꯇꯧꯋꯦ ꯍꯥꯏꯗꯤ ꯑꯩꯈꯣꯏ ꯑꯗꯣꯟ ꯅꯥꯀꯟꯗ ꯇꯧꯀꯥꯟꯗ ꯗ ꯑꯩꯈꯣꯏꯒꯤ ꯑꯣꯛ ꯑꯃꯣꯝꯖꯦ ꯑꯃꯣꯝꯖꯦ ꯂꯣꯏꯔꯒ ꯎꯝ ꯀꯩꯅꯣꯁꯦ ꯑ ꯑꯣꯛ ꯂꯥꯕꯖꯦ ꯊꯤꯅꯔꯒ ꯍꯥꯏꯇꯥꯔꯦꯅꯦ ꯃꯆꯥ ꯀꯥꯞꯄꯒꯤ ꯌꯥꯝ ꯇꯧꯅꯩꯑꯕ ꯑꯩꯈꯣꯏ ꯑꯗꯨꯋꯥꯏꯗꯗꯤꯀꯣ ꯑꯗꯣ ꯄꯩꯁꯥꯒꯖꯦ ꯑꯗꯨꯝ ꯆꯥꯎ ꯆꯥꯎꯅ ꯑꯗꯨꯃꯥꯏ ꯑꯗꯨꯝ ꯂꯧꯅꯩꯑꯕ ꯑꯗꯨ ꯑꯣꯏꯔꯝꯗꯧ ꯃꯥꯜꯂꯦ ꯑꯩꯅ ꯁꯨꯝ ꯈꯟꯕꯗ ꯂꯥꯕꯖꯤꯅ ꯇꯥꯡꯕ ꯍꯦꯜꯂꯤꯖꯦ ꯍꯥꯏꯗꯤ ꯑꯃꯣꯝꯖꯤꯗꯤ ꯑ ꯃꯤꯅꯖꯨ ꯄꯥꯛ ꯄꯥꯝꯅꯗꯦꯕ ꯈꯔ ꯀꯔꯕꯥꯔ ꯇꯧꯕ ꯀꯥꯡꯕꯨ ꯈꯔꯅ ꯀꯩꯅꯣ ꯇꯧꯅꯕꯩ ꯋꯥꯅꯦꯕ ꯂꯩꯔꯒ ꯎꯝ ꯃꯥ ꯍꯥꯏꯗꯤ ꯃꯆꯥ ꯀꯣꯍꯜꯂꯒ ꯑꯗꯨꯗꯩ ꯄꯩꯁꯥ ꯅꯨꯡꯁꯥ ꯊꯣꯛꯅꯕꯅ ꯇꯧꯅꯕꯒꯤ ꯕ ꯑꯗꯨꯒ ꯑꯅꯝꯕꯅ ꯑꯩꯈꯣꯏ ꯑꯗꯥꯏꯗ ꯇꯧꯅꯩꯖꯦ ꯑ ꯑꯩꯈꯣꯏꯅ ꯎꯝ ꯑꯃꯣꯝꯗꯨꯅ ꯍꯌꯦꯡ ꯃꯆꯥ ꯀꯣꯛꯂꯛꯄꯒꯤ
ꯄ꯭ꯂꯥꯟꯗꯅꯦꯕ ꯑꯃꯣꯝꯗꯨꯅ ꯃꯆꯥ ꯀꯣꯛ ꯀꯣꯛꯑꯗꯤ ꯑꯗꯣ ꯍꯥꯏꯕꯋꯥꯅꯤꯗ ꯀꯩꯅꯣꯅ ꯃꯆꯥ ꯑꯃꯣꯝꯅ